ꯍꯜꯂꯣ
ꯀꯩꯗꯧꯔꯤꯅ
ꯍꯤꯞꯂꯒ ꯂꯩꯌꯦ ꯑꯩꯗꯤꯃꯥ
ꯁꯥꯗ꯭ꯔꯣ ꯅꯨꯡꯁꯥ ꯃꯔꯛꯇ ꯍꯤꯞꯄꯤꯗꯨꯕꯨ
ꯁꯥꯗꯨꯗ ꯑꯩꯈꯣꯏꯗꯗꯤ ꯏꯪ ꯆꯤꯛꯏꯔ
ꯎꯟ ꯇꯥꯕ꯭ꯔꯣ
ꯍꯥꯥ
ꯁ꯭ꯅꯣ ꯇꯥꯕ꯭ꯔꯕ
ꯍꯣꯏ ꯈꯤꯇꯪ ꯈꯤꯇꯪ ꯇꯥꯏ ꯎꯝ ꯅ ꯔꯣꯅ ꯇ ꯇꯗꯣꯕꯦꯃ
ꯑꯩꯈꯣꯏꯔꯣꯝꯅꯗꯤ ꯅꯣꯡ ꯆꯨꯑꯦ
ꯑꯦ ꯄꯕꯔꯅꯤ ꯑꯗꯨꯗꯨꯕꯤ
ꯕꯦꯔꯥꯒꯤ ꯕꯦꯔꯥ ꯉꯥꯛꯇꯅꯦ
ꯀꯩꯅꯣ ꯅꯣꯡ ꯆꯨꯏ ꯍꯥꯏꯔꯒ ꯑꯃꯨꯛ ꯅꯣꯛꯏꯗꯨꯗꯤ
ꯅꯣꯡ ꯆꯨꯕꯒꯤ ꯅꯣꯛꯏꯅꯦ
ꯁꯕꯁ ꯍꯔꯥꯎꯩ ꯅꯣꯛꯄ ꯑꯥ ꯌꯥꯏ ꯌꯥꯏ
ꯉꯁꯤꯗꯤ ꯀꯩ ꯃꯊꯦꯜ ꯆꯥꯒꯦ
ꯉꯁꯤꯒ ꯀꯩꯗꯧꯅꯦ ꯑꯩꯈꯣꯏꯗꯤ ꯁꯟ ꯅꯨꯡꯁꯥ ꯉꯥ ꯆꯥꯔꯨꯕꯗꯤꯅ ꯑꯩꯈꯣꯏꯗꯤ ꯒ꯭ꯔꯤꯟ ꯑꯣꯏꯅ ꯆꯥꯏ
ꯁꯤꯦꯁ ꯌꯥꯝ ꯌꯥꯝ ꯑꯍꯥꯎꯕ ꯆꯥꯅꯤꯡꯗꯕꯒꯤ ꯇꯥꯏꯞꯇ ꯇꯠ
ꯑꯗꯨ ꯆꯥꯕꯗꯣ ꯏꯁꯥꯁꯦ ꯀꯩꯝꯇ ꯅꯨꯡꯉꯥꯏꯕ ꯐꯥꯎꯗꯦꯕ ꯑꯗꯨꯒꯤ ꯚꯤꯖꯤꯇꯦꯕꯜ ꯑꯣꯏꯅ ꯆꯥꯏꯕ ꯍꯟꯗꯛꯇꯤ ꯇꯥꯕꯁꯨ ꯌꯥꯗꯕꯒꯤ
ꯌꯥꯝ ꯆꯥꯃꯟꯕꯗ ꯑꯣꯏꯔꯝꯒꯅꯤ ꯆꯥꯕ ꯌꯥꯗ꯭ꯔꯦꯗꯣ
ꯆꯥꯔꯤꯗ ꯌꯥꯝ ꯆꯥꯗꯦꯗ ꯄꯤꯁ ꯑꯅꯤ ꯑꯍꯨꯝ ꯃꯪꯅꯤꯗ ꯑꯣꯏꯔꯁꯨ ꯌꯥꯗꯦꯕ ꯍꯛꯆꯥꯡꯅ ꯌꯥꯗꯌꯦ
ꯃꯌꯥꯡ ꯀꯪꯕ ꯃꯤꯁꯦ ꯆꯥꯛ ꯌꯥꯝ ꯌꯥꯝ ꯆꯥꯕꯅꯦ
ꯑꯗꯤ ꯅꯣꯏꯈꯕꯅꯦ
ꯅꯆꯤꯟꯁꯤꯒꯅ ꯌꯨꯝꯗ ꯂꯩꯥꯛꯕ꯭ꯔꯣ
ꯏꯗꯨ ꯂꯩꯌꯦꯕꯦꯝꯃ ꯅꯪꯗꯤ ꯀꯥꯏꯗ ꯄꯥꯏꯔꯤꯒꯦ
ꯌꯨꯝꯗ ꯄꯥꯏꯔꯤꯌꯦ ꯑꯩ
ꯐꯤ ꯆꯕ ꯂꯣꯏꯔꯔꯕ
ꯂꯣꯏꯗ꯭ꯔꯤ ꯂꯪꯗꯣ ꯂꯣꯏꯊꯣꯛꯈꯤꯕ ꯑꯗꯨꯒꯤ
ꯏꯊꯥ ꯊꯥꯖꯗꯅ ꯅꯪꯁꯨ ꯐꯤ ꯁꯥꯕ ꯍꯥꯏꯔꯝꯕ ꯑꯣꯏꯔꯦ
ꯏꯁ ꯅꯨꯄꯤꯅꯦ ꯀꯩꯅꯣ
ꯅꯨꯄꯤ ꯑꯣꯏꯔꯁꯨ ꯅꯪꯒꯤ ꯐꯤ ꯈꯨꯠꯁꯥꯗꯨꯗꯤ ꯃꯤ ꯁꯤꯦꯠꯄꯣꯏ ꯌꯦꯡꯗꯧ ꯃꯥꯟꯖꯩ
ꯌꯣꯟꯒꯗꯧꯕ ꯅꯠꯇꯦ ꯑꯩ ꯀꯩꯅꯣ ꯇꯧꯕꯒꯤꯅꯦ ꯑꯩꯒꯤꯅꯦ ꯌꯍꯂꯣꯏ
ꯑꯍꯣꯏ ꯀꯔꯝ ꯀꯥꯟꯗ ꯑꯃꯨꯛ ꯁꯤꯜꯂꯛꯇꯣꯏꯅꯣ
ꯈ꯭ꯔꯤꯁꯃꯥꯁꯇ
ꯑꯦ ꯌꯦꯡꯁꯤ ꯌꯦꯡꯁꯤ ꯑꯗꯨꯗꯤ ꯐꯖꯕ꯭ꯔꯥ ꯍꯥꯏꯕꯗꯣ
ꯈꯖꯕꯅꯦ
ꯅꯪꯗꯤ ꯀꯩ ꯃꯊꯦꯜ ꯆꯥꯔꯒꯦ ꯉꯁꯤ ꯑꯌꯨꯛꯇꯗꯤ
ꯉꯁꯤ ꯑꯂꯨꯒ ꯏꯁꯃꯣꯛ ꯄꯣꯞ ꯆꯥꯏ
ꯁ ꯁ ꯀꯁ ꯀꯨꯝꯃꯄꯣꯅꯥ ꯊꯣꯡꯈ꯭ꯔꯣ ꯅꯪ ꯅꯪ ꯅꯪ ꯊꯣꯡꯕ꯭ꯔꯥ ꯅꯣꯏ ꯏꯃꯥ ꯊꯣꯡꯕ꯭ꯔꯥ
ꯈꯣꯏ ꯄ
ꯑꯦ ꯅꯪ ꯃꯤ ꯊꯣꯡꯕ ꯍꯥꯏꯗ꯭ꯔꯣꯕꯣ
ꯍꯥꯏꯩꯅ
ꯍ ꯌꯨꯝꯗ ꯂꯩꯔꯤꯉꯩꯗꯤ ꯅꯪꯅ ꯆꯥꯛꯁꯤꯦꯟ ꯆꯥꯛ ꯊꯣꯝꯃꯤꯎꯅꯦ ꯌꯥꯡꯈꯩ ꯌꯨꯝ ꯄꯥꯜꯂꯗꯤ
ꯍꯦ ꯌꯨꯝ ꯄꯥꯜꯂꯣꯏꯅꯦ ꯌꯨꯝ ꯄꯥꯜꯂꯣꯏ
ꯊꯅ
ꯌꯨꯝꯕꯨ ꯄꯥꯟꯅꯤꯡꯉꯦꯅ ꯀꯣꯛ ꯄꯥꯟꯕ ꯌꯥꯕ꯭ꯔꯣ
ꯑꯩ ꯍꯥꯏꯕꯗꯤ ꯑꯗꯨ ꯋꯥ ꯅꯠꯇꯦꯗ ꯍꯌꯦꯡꯈꯩ ꯃꯇꯝ ꯂꯥꯛꯑꯒꯗꯤ ꯑꯗꯨꯝ
ꯃꯇꯝ ꯂꯥꯛꯑꯁꯨ ꯁꯨ ꯃꯇꯝ ꯂꯥꯛꯑꯁꯨ ꯄꯥꯜꯂꯣ ꯌꯨꯝꯗꯤ ꯌꯨꯝꯗꯤ ꯌꯨꯝꯗꯤ ꯑꯩꯒꯤ ꯌꯨꯝꯅꯤ ꯑꯩꯒꯤ ꯌꯨꯝꯗ ꯂꯩꯕꯗꯨꯕꯨ ꯑꯩ ꯀꯃꯥꯏꯅ ꯑꯃꯨꯛ ꯌꯨꯝ ꯄꯥꯟꯗꯣꯏꯅꯣ
ꯋꯥꯔꯤꯗꯤ ꯇꯪ ꯇꯔꯤꯛ ꯂꯪꯍꯦ
ꯂꯪꯕꯅꯦ ꯉꯁꯤ ꯈꯤꯇꯪ ꯈꯪꯕ꯭ꯔꯣ
ꯁꯁ ꯎꯝ ꯅꯣꯏꯗꯤ ꯏ ꯀ꯭ꯔꯝ ꯀꯥꯟ ꯍꯗꯅꯣ ꯁꯦꯁꯟꯗ
ꯎꯝ ꯇ꯭ꯋꯤꯁꯗꯦꯗ ꯉꯁꯤ ꯍꯞꯇꯥ
ꯅꯪꯅ ꯂꯧ ꯑꯣ ꯅꯪꯅ ꯂꯧꯏꯁꯦ ꯍꯥꯏꯌꯥꯔ ꯀ꯭ꯂꯥꯁꯔ ꯅꯠꯇ꯭ꯔꯒ ꯂꯋꯔꯒ
ꯔꯖꯔꯤ
ꯑꯣ ꯑꯉꯥꯡ ꯃꯆꯥꯁꯤꯡꯕꯨ ꯑꯦ ꯕꯤ ꯁꯤ ꯇꯥꯛꯄꯗꯀꯣ
ꯑꯦꯁ ꯅꯪꯁꯨ ꯇꯥꯛꯅꯤꯡꯕ꯭ꯔꯣ ꯂꯥꯛꯑꯣ ꯑꯩꯒꯤ ꯃꯍꯨꯠ ꯁꯤꯜꯂꯣ ꯂꯥꯛꯑꯣ
ꯍꯥꯏꯅꯤꯡꯕꯤꯔꯣ ꯑꯗꯨꯗꯤ ꯀꯧ ꯍꯦꯛꯂꯛꯑꯒꯦ ꯐꯅꯦꯛ ꯁꯦꯑꯒ
ꯇꯣꯁ ꯅꯣꯏꯅ ꯃꯥꯒꯤ ꯐꯅꯦꯛ ꯁꯦꯑꯒ ꯂꯥꯛꯀꯦ ꯍꯥꯏꯕ꯭ꯔꯣ
ꯍꯣꯏ ꯑꯩꯈꯣꯏ ꯏꯃꯥꯒꯤ ꯐꯅꯦꯛ ꯅꯠꯇ꯭ꯔꯗꯤ ꯃꯤ ꯑꯇꯣꯞꯄꯒꯤ ꯐꯅꯦꯛꯇꯣ ꯑꯩ ꯁꯦꯠꯄ ꯌꯥꯔꯤꯕ ꯇꯦꯡꯅꯦꯕ ꯅꯨꯡꯉꯥꯏꯕ꯭ꯔꯣ ꯅꯣꯏ ꯁ꯭ꯀꯨꯜꯗꯨꯗꯤ
ꯑꯁ ꯅꯨꯡꯉꯥꯏ ꯑꯗꯨ ꯑꯗꯨꯝ ꯋꯥꯗꯤ ꯋꯥꯏ ꯑꯣꯖꯥꯗꯣ ꯑꯅꯤꯒꯨꯝꯕ ꯄꯤꯔꯗꯤ ꯐꯗꯣꯏꯕ ꯑꯃꯈꯛꯇꯪ
ꯑꯣ ꯑ ꯋꯥꯕ ꯀꯥꯟꯗ ꯍꯥꯏꯔꯛꯑꯣ ꯅꯪꯒꯤ ꯃꯍꯨꯠ ꯑꯣꯏꯅ ꯂꯥꯛꯄꯤꯒꯦ ꯅꯣꯡ ꯃꯅꯤꯡꯇꯪꯁꯨ
ꯏꯁ ꯅꯪ ꯅꯪ ꯅꯪ ꯂꯥꯛꯄꯗ ꯑꯉꯥꯡꯗꯤ ꯐꯖꯔꯅꯤ
ꯏ ꯑꯩꯁꯨ ꯅꯍꯥꯟꯈꯩ ꯑꯗꯨꯝ ꯂꯥꯛꯄꯅꯤꯗ ꯑꯩꯈꯣꯏ ꯏꯃꯥꯟꯅꯕꯒꯤ ꯃꯍꯨꯠ ꯁꯤꯅꯤꯅ ꯑꯩꯗꯤ ꯐꯖꯅ ꯇꯥꯛꯄꯤꯌꯨꯅꯦ
ꯍꯌꯥꯔ ꯀ꯭ꯂꯥꯁꯀꯤꯅꯦꯗꯅ
ꯀ꯭ꯂꯥꯁ ꯑꯩ ꯀ꯭ꯂꯥꯁ ꯐꯥꯏꯕꯕ ꯃꯤꯁꯁꯤꯗ ꯀ꯭ꯂꯥꯁ ꯋꯥꯟꯗꯒꯤ ꯀ꯭ꯂꯥꯁ ꯇꯦꯟ ꯐ ꯑꯗꯨꯝ ꯆꯠꯂꯤꯗ ꯅꯨꯃꯤꯠ ꯑꯅꯤꯔꯥ ꯑꯍꯨꯝꯔ
ꯑꯗꯣ ꯑꯩꯗꯤ ꯀ꯭ꯂꯥꯁ ꯋꯥꯟꯗꯗꯤ ꯆꯪꯗꯦꯍ ꯅꯔꯖꯔꯤ ꯈꯛꯇꯪꯅꯦ
ꯎꯝ ꯅ ꯂꯥꯏꯔꯤꯛ ꯇꯥꯏꯁꯤ ꯍꯟꯗꯛ ꯗ ꯐꯥꯔꯁ ꯑꯣꯏꯅ
ꯆꯔꯣ
ꯍꯣꯏ
ꯆꯍꯤ ꯑꯅꯤ ꯁꯨꯔꯦ
ꯀꯁꯀꯗ꯭ꯔ ꯁꯤ ꯁꯤꯁꯗ꯭ꯔ ꯑꯧ ꯑꯩꯗꯤ ꯈꯪꯍꯧꯗꯦ ꯑꯩꯗꯤ ꯍꯟꯗꯛ ꯈꯛꯇꯪ ꯈꯪꯕꯨꯅꯦ
ꯂꯁꯤꯌꯥꯅ ꯍꯧꯔꯦ
ꯅꯣꯏ ꯅꯣꯏ ꯄ꯭ꯔꯤꯟꯁꯤꯄꯥꯜꯒꯤ ꯃꯆꯥꯅꯨꯄꯥꯒꯤ ꯀꯩꯅꯣꯗꯨꯗ ꯎꯕ ꯏꯊ ꯌꯥꯝ ꯊꯥꯖꯗꯅ ꯎꯕ ꯍꯣꯏ ꯅꯪꯒꯤ ꯐꯣꯇꯣꯗꯣ ꯎꯕ ꯅꯪꯒꯤ ꯁꯛꯇꯣ
ꯑꯩꯈꯣꯏ ꯄꯤꯛꯅꯤꯛ ꯆꯠꯄꯒꯤ ꯐꯣꯇꯣ ꯑꯣꯏꯔꯝꯒꯅꯤ ꯀꯣ
ꯄꯤꯛꯅꯤꯡ ꯁꯞ ꯀꯁꯨ ꯎꯩ ꯑꯗꯨꯒ ꯕ꯭ꯔꯦꯛ ꯇꯥꯝꯗ ꯅꯣꯏ ꯑꯉꯥꯡꯁꯤꯡꯕꯨ ꯑꯩꯀꯩꯅꯩꯅ ꯑꯗꯨꯝ ꯇꯥꯛꯄꯗ ꯑꯗꯨꯝ ꯎꯕ ꯋꯥꯅꯤꯗ
ꯐꯩꯅꯦ ꯑꯗꯨꯗꯤ
ꯑꯥ
ꯋꯥ ꯍꯥꯏꯕꯣ ꯐꯅꯦꯛ ꯁꯥꯥꯕꯒꯤ
ꯋꯥꯏ
ꯀꯩꯅꯣ ꯍꯧꯔꯗꯤ ꯑꯃꯨꯛ ꯁꯥꯕ ꯌꯥꯔꯔꯣꯏꯕ ꯑꯩꯁꯨ ꯌꯨꯝꯗ ꯂꯥꯛꯔꯔꯣꯏꯕ ꯃꯣꯏ ꯍꯣꯁꯇꯦꯜꯗ ꯂꯩꯁꯦ ꯍꯥꯏꯕ
ꯂꯩꯌꯨꯗꯅ ꯑꯗꯨ ꯑꯗꯨꯗꯤ ꯍꯣꯁꯇꯦꯜꯗ ꯅꯛꯄꯅꯤꯅꯥ ꯁ꯭ꯀꯨꯜꯒ
ꯎꯝ ꯑꯗꯣ ꯂꯩꯔꯗꯤ ꯑꯁꯤ ꯐꯤ ꯁꯥꯕꯒꯤꯗꯤ ꯄꯨꯔꯒ ꯆꯠꯄ ꯌꯥꯔꯦꯗꯅ ꯑꯗꯨꯒꯤ ꯂꯣꯏꯁꯤꯟꯒꯦ ꯇꯧꯕꯅꯦ ꯑꯗꯨ ꯂꯣꯏꯁꯤꯟꯕ ꯅꯪꯗꯧ ꯃꯥꯟꯗ꯭ꯔꯦ ꯐꯤ ꯁꯥꯐꯝ ꯂꯩꯇꯦꯍꯦ ꯃꯣꯏꯗ
ꯂꯩꯕꯅꯦꯜ ꯂꯩꯕꯅꯦ ꯃꯣꯏ ꯑ ꯍꯣꯁꯇꯦꯜꯒꯤ ꯃꯄꯨꯈꯣꯏꯗ ꯂꯩꯕꯅꯤ
ꯂꯩꯔꯁꯨ ꯏ ꯌꯥꯗꯧ ꯃꯥꯟꯗꯦꯗ
ꯍꯥꯏꯌꯣꯗꯅ ꯃꯦꯝ ꯑꯩꯒꯤ ꯐꯅꯦꯛꯁꯦ ꯂꯣꯏꯗꯧ ꯈꯤꯇ ꯉꯥꯏꯔꯦ ꯑꯗꯣ ꯁꯤꯗ ꯑꯣꯏꯅ ꯁꯥꯔꯒꯦ ꯂꯣꯗ꯭ꯔꯤꯐꯥꯎ ꯍꯥꯏꯌꯣ ꯍꯣꯏ ꯃꯥ ꯍꯣꯏ ꯍꯣꯏ ꯌꯥꯅꯤ ꯌꯥꯅꯤ ꯍꯥꯏꯒꯅꯤ
ꯇꯜꯂꯦ
ꯑꯦ ꯇꯜꯂꯗꯤ ꯅꯪꯒꯤ ꯃꯥꯡꯖꯕꯅꯦ ꯏꯕꯦꯝꯃꯥ
ꯍꯥꯏꯅꯕꯗꯨ ꯇꯜꯂꯦ
ꯑꯦ ꯑꯩ ꯍꯥꯏꯅꯕꯤꯎꯔ
ꯏꯁ
ꯀꯩꯅꯣ ꯑꯗꯣ ꯍꯣꯁꯇꯦꯜꯒꯤ ꯃꯄꯨꯗꯣ ꯑꯩꯒꯤ ꯏꯃꯥ ꯊꯣꯛꯄꯅꯦ ꯀꯩꯅꯣ
ꯈꯪꯉꯦ ꯑꯩꯁꯨ ꯑꯩꯕꯨ ꯌꯥꯝ ꯈꯪꯗꯕꯒꯤ ꯇꯥꯏꯞꯇ
ꯅꯪꯑꯃ ꯍꯥꯏꯕ ꯏꯀꯥꯏ ꯍꯥꯏꯕꯗꯨꯗ ꯍꯥꯏꯕꯤꯕ ꯋꯥꯅꯤ
ꯏꯀꯥꯏꯐꯝ ꯊꯣꯛꯄꯒꯤ ꯏꯀꯥꯏꯅꯤꯅꯦ
ꯏꯁ ꯑꯗꯨꯒꯨꯝꯕ ꯍꯥꯏꯕꯕꯨ ꯀꯩꯒꯤ ꯏꯀꯥꯏꯗꯣꯏꯅꯣ ꯑꯁ ꯅꯪꯁꯨ ꯂꯣꯏꯔꯦꯍꯦ
ꯌꯥꯁꯨ ꯌꯥꯔꯛꯑꯣꯏꯗꯕꯗꯨꯕꯨ
ꯌꯥꯅꯤꯗ ꯌꯥꯅꯤꯗ
ꯌꯥꯔꯣꯏꯗ ꯌꯥꯔꯣꯏꯗ
ꯍꯨꯝ ꯍꯨꯝ
ꯍꯟꯗꯛꯗꯤ ꯌꯨꯝꯗ ꯑꯗꯨꯝ ꯂꯩꯕ꯭ꯔꯣ
ꯍꯟꯗꯛꯗꯤ ꯌꯨꯝꯗ ꯑꯗꯨꯝ ꯂꯩꯌꯦ
ꯕꯤꯕꯤꯑꯦꯛ ꯈꯤꯗꯪ ꯌꯥꯎꯗ꯭ꯔꯣ
ꯑꯦ ꯍꯥꯥ
ꯕꯤ ꯕꯤ ꯑꯦꯁꯤ ꯅꯪ ꯌꯥꯗ꯭ꯔꯣ
ꯍꯥꯥ
ꯚꯤ ꯕꯤ ꯑꯦ ꯁꯤ ꯅꯪ ꯌꯥꯎꯗ꯭ꯔꯣ ꯚꯤꯀꯦꯁꯟ ꯂꯣꯏꯕ ꯁ꯭ꯀꯨꯜꯗꯣ
ꯑꯩꯈꯣꯏ ꯕꯤ ꯕꯤ ꯑꯦꯁ ꯇꯧꯗꯦ ꯍꯟꯗꯛ
ꯑꯦ ꯀꯩꯒꯤ
ꯈꯪꯗꯦ ꯎꯝ ꯃꯣꯏ ꯆꯥꯛ ꯊꯣꯡꯒꯗꯧꯕ ꯑꯗꯨ ꯏꯟꯁꯇ꯭ꯌꯨ ꯋꯥꯠꯁꯤꯡꯗꯣ
ꯑꯥ
ꯑꯣ ꯂꯩꯇꯕ ꯑꯗꯨꯒꯤ ꯍꯟꯗꯛꯇꯤ ꯇꯣꯛꯑꯦ ꯗꯤꯁꯦꯝꯕꯔ ꯑꯗꯨꯋꯥꯏꯗ ꯂꯩꯗꯧ ꯃꯥꯜꯂꯦ
ꯑꯦ ꯗꯤꯁꯦꯝꯕꯔꯗꯗꯤ ꯅꯨꯡꯉꯥꯏꯌꯦꯅ ꯏꯪ ꯆꯤꯛꯅꯤꯅ
ꯅꯨꯡꯉꯥꯏꯕꯅꯤ
ꯑꯩ ꯎꯁꯨꯔ ꯑꯗꯨꯝ ꯇꯝꯗ
ꯑꯦꯁ ꯁꯤꯅꯤꯌꯔ ꯀ꯭ꯂꯥꯁꯗ ꯂꯩꯒꯦ ꯍꯥꯏꯕ꯭ꯔꯣ
ꯆꯥꯡꯦ ꯆꯥꯡ ꯊꯣꯏꯅꯉꯥꯏ ꯂꯥꯛꯒꯦ
ꯏꯁ
ꯏꯁꯀꯥꯏꯔ ꯁꯤꯅꯤ ꯀ꯭ꯂꯥꯁꯁꯨ ꯂꯩꯕ ꯌꯥꯏ ꯑꯩꯈꯣꯏꯗꯤ ꯕꯤ ꯕꯤ ꯑꯦꯁ ꯇꯧꯕꯁꯦ ꯇꯨ ꯊꯥꯎꯖꯟ ꯇ꯭ꯋꯦꯟꯇꯤ ꯊ꯭ꯔꯤ ꯑꯗꯨꯋꯥꯏꯒꯤ ꯇꯧꯕꯅꯦ ꯑꯩꯈꯣꯏꯗꯤ ꯕꯤ ꯑꯦ ꯀꯥꯞꯄ ꯑꯩꯈꯣꯏꯗꯤ ꯑꯗꯨꯝ ꯂꯩꯕꯅꯤ ꯕꯤ ꯕꯤ ꯑꯦꯁ ꯅꯣꯏꯗꯤ ꯏ ꯐꯥꯏꯅ ꯃꯤ ꯁꯦꯡ ꯐꯩꯔꯉꯥ ꯅꯨꯡꯉꯥꯏꯅꯦ ꯅꯅꯨꯡꯉꯥꯏꯅꯦ ꯕꯤꯁ ꯂꯁ ꯊꯖꯔꯗꯔꯗꯤꯅꯦ
ꯊꯥꯖꯕ ꯋꯥꯁꯨ ꯈꯔ ꯍꯥꯏꯌꯣ
ꯐꯖꯗ꯭ꯔꯗꯤꯅꯦ ꯑꯩꯈꯣꯏ ꯈꯨꯟꯗꯀꯣ ꯀꯩꯅꯣ ꯑꯩꯈꯣꯏ ꯑꯋꯥꯅꯕꯁꯤꯡꯗ ꯍꯪꯉꯣ
ꯐꯣꯇꯣ ꯐꯥꯎ ꯂꯩꯕꯅꯤ
ꯅꯃꯥꯟꯅꯕꯁꯤꯡꯒꯤ ꯅꯝꯕꯔ ꯂꯩꯇꯦ ꯑꯩꯉꯣꯟꯗ ꯈꯪꯅꯕꯁꯨ ꯂꯩꯇꯦ
ꯁ ꯁ ꯑꯗꯨꯗꯤ ꯑꯩꯗꯤ ꯈꯪꯕ꯭ꯔꯥ
ꯍ ꯎꯝ ꯈꯪꯕꯗꯣ ꯅꯪꯗꯤ
ꯑꯦ ꯀꯃꯥꯏꯅ ꯈꯪꯕ
ꯈꯪꯉꯦ ꯑꯗꯨꯗꯤ
ꯏꯅ ꯇ ꯏꯅ ꯇ ꯍꯦꯛ ꯅ꯭ꯔꯒ ꯈꯪꯕꯅꯤꯁꯤ ꯃꯆꯤꯟ ꯀꯨꯊꯤꯁꯤꯗꯤ ꯑꯁꯝ ꯐꯣꯏꯔꯥ
ꯍꯧꯔꯛꯀꯅꯥꯣ ꯅꯃꯥꯏꯗ ꯊꯥꯖꯤꯜꯂꯗꯤ ꯅꯪ ꯇꯟ ꯇꯟ ꯄꯥꯏꯈꯤꯅꯤ
ꯅꯪ ꯌꯎꯔ ꯌꯦꯕꯦꯝꯕ
ꯌꯥꯎꯒꯅꯤ
ꯑꯦ ꯆꯤꯌꯥꯔꯗ ꯂꯦꯞꯄꯒ ꯌꯧꯗ ꯍꯥꯏꯕꯗꯨꯔꯣ
ꯆꯤꯌꯔꯗ ꯂꯦꯞꯄꯁꯨ ꯌꯧꯔꯗꯤ ꯌꯥꯔꯦꯗꯅ
ꯍꯥꯝ ꯍꯥꯏꯍ
ꯅꯣꯏ ꯏꯁꯀꯨꯜ ꯍꯧꯖꯤꯛꯇꯤ ꯑꯩ ꯏꯇꯣꯝꯇꯅꯦ ꯀꯩꯅꯣ ꯁꯣꯐꯥꯗ ꯍꯤꯞꯇꯦ
ꯃꯁꯥ ꯕꯣꯜ ꯌꯦꯡꯕ꯭ꯔꯣ
ꯌꯦꯡꯉꯦ ꯉꯁꯥꯏ ꯉꯔꯥꯡꯁꯨ ꯌꯦꯡꯉꯦ ꯉꯁꯥꯏ ꯑꯛꯁꯨ ꯌꯦꯡꯉꯦ
ꯌꯥꯝ ꯍꯛꯆꯥꯡ ꯌꯥꯝ ꯐꯕ ꯃꯥꯜꯂꯦꯗ
ꯍꯣꯏ ꯇꯦꯜꯂꯤꯕ ꯄꯨꯟꯁꯤꯁꯤꯗ ꯍꯛꯆꯥꯡꯁꯦ ꯐꯔꯍꯟꯗ꯭ꯔꯒꯗꯤ ꯀꯃꯥꯏꯅ ꯇꯧꯅꯤ
ꯅꯌꯥꯡ ꯈꯨꯀꯪꯗꯨꯒ ꯎ
ꯀꯪꯕ ꯃꯤꯁꯤꯅ ꯑꯩ ꯍꯛꯆꯥꯡ ꯈ꯭ꯋꯥꯏꯗꯒꯤ ꯐꯕꯁꯦ